ꯇꯥꯕ꯭ꯔꯣ ꯑꯧ ꯇꯥꯏꯌ‌ꯦ ꯇꯥꯏꯌ‌ꯦ ꯎꯝ ꯀꯩꯗꯧꯔꯤꯅꫭ
ꯑꯩꯁꯦ ꯍꯧꯖꯤꯛ ꯇꯤ ꯁꯨꯝ ꯁꯥꯏꯅ ꯐꯦꯟ ꯍꯨꯝꯃꯝꯕꯅꯦ ꯅꯪꯗꯤ
ꯀꯥꯂ‌ꯦꯟꯖꯤ ꯌꯥꯝ ꯁꯥꯏꯅꯦ
ꯍꯣꯏ ꯁꯥꯏꯌ‌ꯦ ꯀꯥꯂꯦꯟ ꯅꯨꯡꯁꯥꯁ‌ꯦ ꯈꯥꯡꯕ ꯌꯥꯝ ꯋꯥꯏ
ꯈꯥꯡꯕꯥ ꯌꯥꯝ ꯎꯝ
ꯑꯗꯣ ꯅꯪꯗꯤ ꯆꯥꯛ ꯏꯁꯤꯡ ꯆꯥꯔꯕꫭ ꯀꯃꯥꯏ ꯀꯃꯥꯏꯅ ꯇꯧꯔꯤꯒꯦ ꯅꯋꯥ ꯅꯄꯥꯎ ꯇꯥꯗꯕꯁꯨ ꯀꯨꯏꯔꯦ
ꯑꯥ ꯆꯔꯦ ꯏꯔꯣꯝꯕ ꯆꯥꯏꯌ‌ꯦ
ꯑꯣ ꯀꯅꯥꯅ ꯊꯣꯛꯒꯦ
ꯏꯔꯣꯝꯕꯁꯤ ꯍꯥꯏꯕꯗꯣ ꯑꯗꯨꯅꯦ ꯑꯗꯨꯒ
ꯂꯣꯏꯔꯦ ꯍꯥꯂꯟ
ꯑꯣ
ꯅꯣꯏ ꯆꯥ ꯆꯥꯗ꯭ꯔꯤꯕꯣ
ꯑꯩꯈꯣꯏ ꯀꯟꯅ ꯊꯣꯡꯍꯧꯔꯤꯌꯦ ꯑꯩꯈꯣꯏ ꯁꯧꯒ꯭ꯔꯤ ꯑꯃꯒ ꯀꯥꯡꯒꯧ ꯑꯃꯒ ꯊꯣꯡꯖꯤꯅ ꯑꯩꯈꯣꯏ ꯏꯆꯟꯅꯨꯄꯤꯗꯨꯅ ꯀꯟꯅ ꯊꯣꯡꯍꯧꯔꯤ
ꯀꯥꯂꯦꯟ ꯏꯟꯖꯥꯡꯅꯤꯅꯦ
ꯎꯝ ꯃꯥꯅꯦ ꯀꯥꯂꯦꯟꯖꯤꯗꯤ ꯌꯥꯔꯤꯉꯩ ꯑꯆꯝꯕ ꯑꯗꯨꯝ ꯆꯥꯕꯅ ꯐꯔꯦꯅ ꯍꯥꯏꯗꯤ ꯇꯪꯈꯥꯏ ꯇꯪꯈꯥꯏꯅꯤ ꯑꯃꯅ ꯆꯝꯊꯣꯡ ꯑꯃꯅ ꯊꯥꯎ ꯑꯣ ꯊꯥꯎ ꯍꯥꯏꯕꯖꯤꯁꯨ ꯌꯥꯝ ꯀꯟꯅ ꯉꯧ ꯉꯧꯕꯗꯤ ꯅꯠꯇꯦꯗ
ꯀꯃꯥꯏ ꯀꯃꯥꯏ ꯍꯧꯖꯤꯛꯇꯤ ꯂꯦꯜꯂꯤ ꯀꯥꯂꯦꯟ ꯅꯨꯡꯁꯥ ꯃꯔꯛꯁꯤꯗ
ꯀꯥꯂꯦꯟ ꯅꯨꯡꯁꯥꯁꯦ ꯑꯗꯨꯝ ꯑꯁ ꯈꯪꯗꯦꯗ ꯊꯕꯛ ꯈꯔ ꯆꯠ ꯑꯃꯨꯛ ꯍꯜꯂꯛꯑꯒ ꯑꯃꯨꯛ ꯄꯣꯊꯥꯕ ꯌꯨꯝꯒꯤ ꯊꯕꯛ ꯃꯇꯦꯡ ꯈꯔ ꯑꯃꯨꯛ ꯄꯥꯡꯖꯤꯟꯕ ꯁꯨꯃꯥꯏ ꯇꯧꯔ ꯁꯨꯝ ꯄꯨꯟꯁꯤ ꯂꯦꯜꯂꯤ ꯍꯥꯏꯇꯥꯔꯦ ꯑꯗꯣ ꯀꯃꯥꯏ ꯀꯃꯥꯏ ꯇꯧꯔꯤꯒꯦ ꯁꯣꯝꯗꯤ
ꯅꯨꯡꯉꯥꯏꯔꯤ ꯑꯗꯨꯝ ꯑꯩꯁꯨ ꯊꯕꯛ ꯈꯔ ꯑꯃꯨꯛ ꯆꯠ ꯑꯗꯨꯒ
ꯊꯕꯛꯁꯦ ꯍꯧꯖꯤꯛ ꯀꯩꯀꯩ ꯊꯕꯛꯀꯗꯤ ꯁꯨꯝ ꯆꯠꯂꯤꯒꯦ ꯁꯨꯝ ꯆꯥꯎꯔꯥꯛꯄ ꯍꯥꯏꯕ ꯌꯥꯕ ꯑꯣꯏꯇꯥꯔꯒꯗꯤ ꯏꯇꯥꯎꯕꯤ ꯑꯗꯨꯝ ꯍꯥꯏꯕꯤꯔꯛꯑꯣꯅꯦ ꯁꯨꯝ
ꯌꯥꯗꯕꯅꯤꯅ ꯉꯝꯅ ꯉꯝꯅ ꯍꯣꯠꯅꯩ ꯑꯗꯨꯝ
ꯎꯝ
ꯑꯉꯥꯡ ꯅꯨꯡ ꯇꯨꯏꯁꯟ ꯇꯧꯕ ꯈꯣꯠꯄ ꯇꯧꯕ꯭ꯔꯣ
ꯎꯝ ꯇꯧꯋꯦ ꯑꯉꯥꯡ ꯇꯨꯏꯁꯟꯖꯨ ꯑꯗꯨꯝ ꯃꯣꯏ ꯑꯍꯨꯝ ꯃꯔꯤ ꯃꯉꯥꯃꯨꯛ ꯇꯧꯋꯤ
ꯐꯩ ꯇꯨꯏꯁꯟ ꯇꯧꯕ ꯐꯩ ꯃꯇꯝ ꯃꯥꯡꯍꯟꯗꯕ ꯑꯗꯣ ꯍꯥꯡꯕ ꯃꯇꯝꯗ ꯑꯃꯨꯛ ꯃꯇꯝ ꯁꯤꯟꯕꯤꯔꯒ ꯌꯨꯝꯒꯤ ꯊꯕꯛꯁꯨ ꯇꯧꯕ ꯁꯃꯥꯏꯅ ꯇꯧꯕ ꯈꯔ ꯇꯧꯔꯒ ꯌꯥꯗꯦ ꯌꯥꯗꯦ
ꯎꯝ ꯎꯝ
ꯄꯩꯁꯥ ꯄꯥꯏꯗ꯭ꯔꯗꯤ ꯃꯤꯅꯥ ꯎꯁꯤꯠꯇꯦꯅꯦ ꯍꯧꯖꯤꯛꯇꯤ
ꯍꯣꯏ ꯍꯣꯏ ꯌꯥꯝ ꯆꯨꯝꯃꯤ ꯌꯥꯝ ꯆꯨꯝꯕ ꯋꯥꯐꯝꯅꯤ
ꯄꯩꯁꯥ ꯄꯥꯏꯔꯗꯤ ꯃꯤꯅ ꯎꯁꯤꯠꯂꯦ
ꯄꯩꯁꯥ ꯄꯥꯏꯔꯗꯤ ꯃꯤꯅ ꯑꯥ ꯇꯤꯟꯅꯅꯤꯡꯉꯤ ꯂꯣꯏꯅꯅꯤꯡꯉꯦ ꯄꯩꯁꯥ ꯄꯥꯏꯔꯗꯤ ꯁꯪꯒ ꯃꯌꯥꯝ ꯂꯩꯌꯦ ꯄꯩꯁꯥ ꯄꯥꯏꯗꯕ ꯁꯪꯒ ꯂꯩꯇꯦ
ꯆꯨꯝꯕꯨꯗꯤ ꯆꯨꯝꯃ‌ꯦꯗꯣ ꯏꯅ‌ꯦꯊ‌ꯣ
ꯑ ꯑꯈꯣꯏ ꯅ‌ꯣꯏꯗꯥ ꯍꯥꯎꯁꯤ ꯇꯧꯔꯤꯃꯥꯟꯅ‌ꯦꯅꯦ ꯑꯩꯗꯤ ꯈꯪꯍꯧꯗ꯭ꯔꯦ ꯍꯧꯖꯤꯛ ꯍꯧꯖꯤꯛ ꯂꯥꯎꯕ ꯇꯥꯕꯋꯥꯟ
ꯍꯥꯎꯁꯤꯁ‌ꯦ ꯀꯔꯝꯀꯥꯟꯗ ꯇꯧꯅꯤ ꯍꯥꯏ‌ ꯇꯧꯔꯤꯖꯥꯠꯅ‌ꯣ
ꯈꯪꯗ꯭ꯔꯤ ꯂꯥꯎꯔꯤ ꯍꯞ ꯁꯤ ꯑꯩ ꯂꯥꯎꯕꯒ ꯇꯥꯍꯧ‌ ꯅꯍꯥꯟꯒꯩ ꯍꯥꯎꯁꯤ ꯇꯧꯕ ꯍꯥꯏꯁꯤꯃꯛꯇꯕꯨ ꯍꯥꯟꯅ ꯄꯥꯕ꯭ꯂꯤꯛꯀꯤ ꯈꯛꯇꯅ ꯈꯣꯠꯇꯟ ꯇꯧꯋꯤꯗꯅ ꯃꯌꯥꯝ ꯑꯃ
ꯎꯝ ꯎꯝ
ꯁꯤꯠ ꯑꯃꯇ ꯇꯥꯍꯧꯗꯦ ꯇꯧꯗꯤ ꯇꯧꯔꯝꯒꯅꯦꯕꯁꯦ
ꯑꯣ
ꯑꯗꯣ ꯑꯩꯈꯣꯏꯗ ꯂꯥꯑꯝꯕ ꯁꯥꯏ ꯑꯃ ꯀꯤꯗꯨꯅꯁꯨ ꯂꯣꯇꯔꯤ ꯀꯛꯑꯦꯅ ꯍꯥꯏꯔꯛꯄ ꯉꯁꯥꯏ ꯑꯩꯩꯅ ꯀꯥꯏꯗ ꯂ‌ꯣꯇꯔꯤ ꯂꯩꯒꯦ ꯍꯥꯏꯕꯨ ꯅꯪ ꯃꯄꯥꯟ ꯊꯣꯛꯇꯕꯅꯤꯅ ꯈꯪꯉꯝꯃꯣꯏ ꯍꯥꯏꯔꯝꯃꯤꯅꯦ
ꯑꯣꯍ‌ꯣ
ꯑꯗꯨ ꯍꯧꯖꯤꯛꯄꯨꯗꯤ ꯇꯥꯔꯦ ꯂꯝꯕꯤꯗꯒꯤ ꯁꯨꯃꯥꯏꯅ ꯋꯥꯛꯀꯤꯡ ꯆꯠꯄꯁꯤꯗ ꯍꯥꯎꯁꯤ ꯂꯥꯎ ꯃꯈ‌ꯣꯟ ꯇꯥꯏ
ꯎꯍꯨꯝ
ꯑ ꯀꯔꯤ ꯀꯔꯤ ꯍꯣꯠꯅꯔꯤꯕ ꯑꯇꯩ ꯑꯇꯩꯒꯤ
ꯑꯇꯩꯁꯨ ꯀꯩꯁꯨ ꯊꯣꯏꯗꯣꯛꯄꯗꯤ ꯍꯣꯠꯅꯗꯦꯗꯁꯨ ꯇꯧꯕꯒꯤꯗ ꯀꯩꯀꯩ ꯍꯣꯠꯅꯒꯦ
ꯊꯥ
ꯁꯣꯝꯒꯤꯗꯤ ꯀꯩꯀꯩ ꯍꯣꯠꯅꯕꯤꯔꯤꯒꯦꯕ ꯍꯧꯖꯤꯛꯁꯦ ꯑꯇꯣꯞꯄ ꯎꯝ
ꯎꯝ ꯎꯝ ꯍꯪꯕ ꯌꯥꯕ ꯀꯣꯏꯁꯟꯅꯤ ꯍꯧꯖꯤꯛꯁꯦ ꯑꯌꯨꯛ ꯑꯉꯟꯕ ꯄꯨꯡ ꯑꯍꯨꯝ ꯑꯗꯨꯋꯥꯏꯗ ꯍꯧꯒꯠꯂꯦ
ꯎꯝ
ꯀꯣ ꯑꯩꯁꯤ ꯃꯌꯥꯝꯒꯤ ꯁꯦꯕꯥ ꯇꯧꯕ ꯍꯥꯏꯒꯗ꯭ꯔꯥ ꯑꯩꯈꯣꯏꯒꯤ ꯍꯣꯀꯔ ꯍꯥꯏ ꯇꯥꯔꯦꯀꯣ
ꯎꯝ
ꯎꯝ ꯑꯗꯨꯗꯣ ꯀꯩꯕ
ꯎꯝ ꯑꯗꯨꯁꯨ ꯌꯥꯝꯅ ꯐꯕ ꯎꯝ
ꯃꯈꯥꯏ ꯑꯃ ꯆꯠꯂꯦ ꯁꯤꯗ ꯄꯨꯡ ꯑꯅꯤ ꯃꯈꯥꯏ ꯑꯍꯨꯝ ꯑꯍꯨꯝ ꯃꯔꯤ ꯐꯥꯎꯅ ꯍꯜꯂꯛꯑꯦ ꯑꯊꯟꯗ ꯂꯧꯔꯨꯕ ꯑꯩꯈꯣꯏ ꯊꯧꯕꯥꯜ ꯂꯣꯝꯒꯤ ꯑꯩꯈꯣꯏ ꯑꯣꯏꯅ ꯑꯩꯈꯣꯏ ꯄꯨꯟꯅ ꯒꯥꯔꯤ ꯑꯅꯤ ꯆꯠꯄꯅꯦꯕ ꯒꯥꯔꯤ ꯑꯅꯤꯁꯤ ꯑꯃꯅ ꯀꯛꯆꯤꯡ ꯂꯝꯈꯥꯏ ꯀꯛꯆꯤꯡꯐꯧ ꯊꯤꯟꯊꯔꯨꯕ
ꯎꯝ
ꯈꯕꯔ ꯂꯤꯁꯤꯡ ꯇꯔꯥꯒ ꯍꯨꯝꯗꯣꯏꯒꯤ ꯆꯥꯡ ꯄꯨꯔꯛꯄ ꯑꯩꯈꯣꯏ ꯒꯥꯔꯤꯗꯅ ꯑꯃꯨꯛ ꯑꯩꯈꯣꯏ ꯒꯥꯔꯤꯗꯅ ꯑꯃꯨꯛ ꯄꯨꯟꯅ ꯈꯕꯔ ꯂꯤꯁꯤꯡ ꯇꯔꯥꯒꯤ ꯆꯥꯡ ꯄꯨꯔꯛꯄ ꯑꯩꯈꯣꯏ ꯒꯥꯔꯤꯁꯤꯅ ꯑꯃꯨꯛ ꯊꯧꯕꯥꯜ ꯑꯊꯣꯛꯄꯝ ꯄꯤꯔꯝꯃꯒ ꯆꯔꯥꯡꯄꯥꯥꯠ ꯑꯗꯒꯤ ꯌꯥꯏꯔꯤꯄꯣꯛ ꯑꯗꯒꯤ ꯅꯣꯡꯄꯣꯛ ꯁꯦꯛꯃꯥꯏ ꯍꯥꯏꯕꯗꯣ
ꯎꯝ
ꯑꯗꯨꯕꯨꯒꯤ ꯄꯨꯕ ꯑꯗ ꯑꯩ ꯑꯩꯈꯣꯏꯗꯤ ꯍꯥꯎꯒꯅꯤꯅ ꯍꯥꯎꯒꯗ ꯑꯩꯈꯣꯏꯒꯤ ꯃꯁꯤꯡꯗꯣ ꯑꯩꯈꯣꯏꯅ ꯂꯧꯕ ꯃꯁꯤꯡ ꯍꯥꯏꯕ ꯇꯥꯏꯀꯣ ꯊꯣꯡꯕꯁꯤꯡꯗꯣ ꯑꯗꯨ ꯈꯛꯇꯪ ꯍꯥꯎꯒꯗ ꯂꯧꯊꯍꯧꯔꯒ ꯑꯩ ꯆꯠꯄ ꯃꯇꯝ ꯂꯧꯊꯣꯔꯛꯑꯅꯤ ꯑꯗꯨꯒ ꯑꯩ ꯆꯠꯇꯄ ꯃꯇꯝꯗꯅ ꯑꯗꯨꯗ ꯃꯈꯣꯏꯅ ꯄꯣꯔꯛꯑꯅꯤ ꯄꯨꯔꯛ ꯑꯀꯥꯟꯗ ꯑꯩꯈꯣꯏꯅ ꯑꯃꯨꯛ ꯁꯤꯗ ꯑꯃꯨꯛ ꯗꯤꯁꯇꯔꯤꯕ꯭ꯌꯨꯠ ꯇꯧ ꯌꯦꯟꯊꯣꯛꯄ ꯍꯥꯏ ꯇꯥꯥꯔꯦ ꯁꯄ꯭ꯂꯥꯏ ꯇꯧꯕ ꯌꯦꯟꯊꯣꯛꯄ ꯁꯨꯃꯥꯏꯅ ꯇꯧꯋꯦ ꯑꯗꯨ ꯂꯣꯏꯔꯦ ꯑꯗꯨ ꯂꯣꯏꯔꯒ ꯍꯧꯖꯤꯛꯀꯤ ꯁꯝꯃꯔ ꯚꯦꯀꯦꯁꯟ ꯄꯤꯔꯤꯀꯣ
ꯑꯣ
ꯑꯗꯨꯒꯤ ꯃꯇꯨꯡꯗ ꯁ꯭ꯀꯨꯜꯒꯤ ꯑꯃꯨꯛ ꯊꯧꯔꯥꯡ ꯇꯧꯔꯦ ꯁ꯭ꯀꯨꯜꯁꯦ ꯑꯌꯨꯛ ꯄꯨꯡ ꯇꯔꯨꯛꯀ ꯃꯤꯅꯤꯠ ꯌꯥꯡꯈꯩ ꯅꯪꯅꯕ ꯆꯠꯄ
ꯎꯝ
ꯑꯗꯨꯒꯤ ꯑꯃꯨꯛ ꯂꯣꯏꯁꯟꯕ ꯈꯣꯠꯁꯟꯕꯅꯦ ꯇꯧꯔꯒ ꯄꯣꯠꯊꯥꯕ ꯃꯇꯝꯒ ꯐꯪꯕ ꯅꯠꯇꯦ ꯆꯥꯛ ꯆꯥꯕ ꯅꯪꯕ ꯌꯥꯎꯋꯤ ꯅꯪꯗꯕ ꯌꯥꯎꯋꯤ ꯁ꯭ꯀꯨꯜ ꯆꯠꯂꯦ ꯆꯥꯛ ꯅꯨꯡꯗꯥꯡꯒꯨꯝꯕ ꯈꯔ ꯍꯦꯟꯖꯜꯂꯒꯅꯦ
ꯎꯝ ꯎꯝ
ꯅꯨꯡꯗꯥꯡ ꯈꯔ ꯍꯦꯟꯖꯜꯂꯒ ꯑꯗꯨꯒꯤꯗꯣ ꯅꯣꯡ ꯉꯥꯜꯂꯒ ꯆꯖꯤꯛ ꯆꯖꯤꯛ ꯍꯥꯏ ꯆꯖꯤꯛ ꯑꯣꯏꯁꯨ ꯈꯔ ꯆꯔꯗꯤ ꯐꯩꯌꯦꯕꯀꯣ ꯑꯗꯨꯅ ꯈꯔ ꯆꯥꯔ ꯆꯖꯤꯛ ꯈꯔ ꯆꯥꯔ ꯆꯠꯂꯦꯕ ꯑꯗꯨꯒ ꯄꯨꯡ ꯑꯃ ꯑꯗꯋꯥꯏ ꯍꯜꯂꯛꯄ ꯍꯣꯏ ꯄꯨꯡ ꯑꯃꯗꯒꯤ ꯄꯨꯡ ꯑꯃꯗꯒꯤ ꯍꯜꯂꯛꯑꯒ ꯌꯨꯝꯗ ꯑꯃꯨꯛ ꯌꯧꯔꯦ ꯌꯨꯝꯗ ꯉꯥꯏꯍꯥꯛ ꯑꯃꯨꯛꯁꯨ ꯑꯃꯨꯛ ꯆꯥꯛ ꯆꯥꯛ ꯆꯥꯔꯦꯀꯣ ꯑꯌꯨꯛꯇ ꯆꯥꯛ ꯆꯥꯔꯤꯗꯨꯅ ꯆꯥꯔꯥ ꯋꯥꯟꯕꯅꯤꯀꯣ ꯑꯌꯨꯀꯤꯗꯨꯅꯀꯣ
ꯎꯝ ꯎꯝ
ꯆꯥꯛ ꯆꯥꯔꯦ ꯉꯥꯏꯍꯥꯛ ꯄꯣꯠꯊꯥꯔꯦ ꯉꯥꯏꯍꯥꯛ ꯄꯣꯠꯊꯥꯕꯗ ꯑꯗꯨꯝ ꯇꯨꯝꯊꯣꯛꯈꯤꯕꯁꯨ ꯌꯥꯎꯔꯤ ꯄꯣꯠꯅꯤ ꯑꯍꯤꯡꯗꯨ ꯀꯥ ꯍꯦꯟꯅ ꯇꯨꯝꯗ꯭ꯔꯕꯅꯤꯅ ꯃꯇꯝ ꯁꯥꯡ ꯇꯨꯝꯗ꯭ꯔꯕꯅꯤꯅ ꯑꯗꯨꯒ ꯆꯥꯛ ꯆꯊꯣꯛꯑ ꯃꯇꯨꯡꯗ ꯁꯨꯝ ꯉꯥꯏꯍꯥꯛ ꯄꯣꯊꯥꯔꯦ ꯄꯣꯊꯥ ꯑꯗꯨꯝ ꯇꯨꯝꯊꯈꯔꯦ ꯀꯩꯒꯨꯝꯕ ꯉꯥꯛꯇꯪ ꯄꯨꯊꯥꯔꯒ ꯍꯧꯒꯠꯂꯒꯗꯤ ꯑꯩꯈꯣꯏ ꯉꯥꯅꯨ ꯈꯔ ꯂꯣꯏꯔꯤꯕꯀꯣ ꯉꯥꯅꯨ ꯈꯔ ꯂꯩꯕꯁꯤ ꯃꯁꯤꯒꯤ ꯃꯆꯤꯟꯖꯥꯛ ꯊꯤꯕ ꯑꯌꯥꯛꯀꯤ ꯑꯅꯤ ꯑꯩꯈꯣꯏ ꯃꯆꯤꯟꯖꯥꯛꯁꯤ ꯑꯩꯈꯣꯏ ꯆꯦꯡ ꯀꯨꯞ ꯍꯥꯏꯕꯗꯣ
ꯎꯝ ꯎꯝ
ꯑꯗꯨꯒ ꯇꯣꯠꯂ ꯄꯤꯖꯅꯕ ꯑꯩꯈꯣꯏꯒꯤ ꯏꯪꯈꯣ ꯏꯈꯣꯟꯗ ꯀꯩꯗ ꯍꯧꯕ ꯑꯩꯈꯣꯏꯒꯤ ꯀꯧꯕꯣ ꯅꯥꯄꯤꯒ ꯍꯥꯏꯕ ꯍꯨꯞꯅ ꯍꯥꯏꯕ ꯑꯗꯨꯒꯨꯝꯕ ꯍꯥꯏꯗꯤ ꯉꯥꯅꯨꯅ ꯆꯥꯕ ꯌꯥꯕ ꯄꯣꯠ ꯍꯥꯏꯇꯥꯔꯦꯀꯣ
ꯑꯣ
ꯀꯣꯏꯕꯤ ꯃꯇꯝꯗꯕꯨꯗꯤ ꯀꯣꯕꯤ ꯃꯅꯥꯗꯣ ꯈꯔ ꯂꯩꯔꯒ ꯆꯦꯡ ꯗꯔ ꯇꯣꯠꯂ ꯄꯤꯖꯥꯕ ꯑꯗꯣ ꯀꯕꯤ ꯍꯧꯖꯤꯛ ꯀꯨꯢꯔ ꯃꯇꯝꯗ ꯅꯠꯄ ꯑꯩꯈꯣꯏ ꯊꯥꯏꯅꯗ ꯍꯧꯅꯗ꯭ꯔꯦ ꯅꯠꯄ ꯅꯠꯇ ꯑ ꯗꯔꯀꯔ ꯈꯔ ꯑꯗꯨꯝ ꯐꯪ ꯐꯪꯅꯕꯖꯥꯠꯅꯤ ꯑꯗꯣ ꯌꯥꯝ ꯃꯔꯥꯡ ꯀꯥꯏꯅ ꯐꯪꯕꯗꯤ ꯑꯣꯏꯗꯕ ꯑꯗꯨꯅ ꯀꯣꯕꯤ
ꯍꯣꯏꯅꯦ ꯃꯣꯏꯁꯦ ꯁꯤꯖꯤꯟ ꯅꯥꯏꯕ ꯄꯣꯠꯅꯤꯅ
ꯎꯝ ꯁꯨꯃꯥꯏꯟ ꯇꯧꯔꯦ ꯁꯨꯃꯥꯏꯟ ꯇꯧꯔꯒ ꯑꯥ ꯇꯨꯔꯦꯟꯗ ꯏꯟ ꯈꯔ ꯊꯥ ꯊꯝꯃꯤꯌꯦ ꯑꯈꯣꯏꯕꯩ ꯇꯨꯔꯦꯟ ꯄꯥꯡꯒ ꯅꯛꯅꯩꯕꯀꯣ ꯑꯩꯅ ꯑꯍꯨꯝ ꯊꯥ ꯊꯝꯃꯤ ꯏꯟ ꯑꯍꯨꯝꯖꯦ ꯑꯩꯈꯣꯏꯅ ꯁꯨꯝ ꯁꯝ ꯀꯛꯄ ꯍꯦꯛ ꯍꯦꯛ ꯆꯠꯄ ꯍꯥꯏꯇꯥꯔꯦ ꯑꯩꯈꯣꯏ ꯉꯥ ꯈꯔ ꯂꯛ ꯑꯃꯨꯛ ꯁꯨꯝ ꯃꯇꯝꯗꯣ ꯉꯥꯜꯂꯝꯃꯒꯗ ꯉꯥꯏꯍꯥꯛꯇꯪ ꯉꯥꯏꯔꯒ ꯏꯊꯟ ꯑꯍꯨꯝ ꯃꯔꯤ ꯆꯤꯡꯉꯛꯄꯁꯨ ꯌꯥꯎꯋꯤꯀꯣ ꯀꯩꯒꯨꯝꯕ ꯉꯥꯒ ꯂꯛꯑꯝꯗ꯭ꯔꯥꯕ ꯑꯗꯨꯝ ꯀꯩꯅꯣ ꯇꯧꯗꯦ ꯉꯥꯏꯗ꯭ꯔꯦꯕ ꯊꯛ ꯁꯣꯟꯀꯠꯂꯒ ꯑꯗꯨꯝ ꯑꯗꯨꯝ ꯀꯥꯔꯛꯄ ꯈꯔ ꯌꯨꯝꯒꯤ ꯊꯕꯛ ꯏꯪꯈꯥꯡ ꯑꯗꯨꯝ ꯇꯧꯁꯟꯕ ꯍꯥꯏꯇꯥꯔꯦ
ꯉꯥ ꯀꯥꯗꯤ ꯀꯩꯀꯩ ꯉꯥ ꯒꯥꯗꯤ ꯐꯥꯒꯦ
ꯉꯥ ꯁꯤ ꯈꯥ ꯖꯤꯡꯒꯨꯝꯕ ꯑꯗꯨꯒ ꯑꯩꯈꯣꯏꯒꯤ ꯉꯔꯥꯡ ꯍꯥꯏꯅ ꯑꯃ ꯂꯩꯌꯦꯕ
ꯑꯗꯨꯒꯨꯝꯕ ꯑꯗꯨ ꯀꯔꯤꯝ ꯀꯥꯟꯗ ꯗꯥꯎ ꯌꯥꯕ ꯍꯥꯏꯒꯗ꯭ꯔꯥ ꯑꯥ ꯗꯨ ꯑꯈꯣꯏꯒꯤ ꯑꯋꯥ ꯋꯥꯕꯒꯤ ꯑꯩꯈꯣꯏꯒꯤ ꯈꯣꯡ ꯆꯣꯠꯂ ꯈꯣꯡ ꯆꯣꯠꯂ ꯆꯤꯟ ꯆꯣꯠꯂꯦ ꯍꯥꯏꯕꯗꯣ ꯑꯗꯨ ꯍꯥꯏꯒꯗ꯭ꯔꯥ ꯈꯪꯗꯦ ꯀꯔꯤꯝ ꯀꯥꯟꯗ ꯑꯩꯈꯣꯏꯒꯤ ꯉꯥ ꯀꯤꯂꯣ ꯑꯃꯒ ꯇꯥ ꯑꯅꯤ ꯇꯥꯕ ꯑꯗꯨꯝ ꯐꯥꯕꯖꯨ ꯌꯥꯎꯋꯦ ꯃꯔꯛ ꯃꯔꯛꯇꯥꯒ
ꯑꯣ ꯑꯁ ꯌꯥꯝ ꯐꯩꯅꯦ
ꯗꯨꯅ ꯑꯗꯨꯝ ꯇꯨꯔꯦꯟ ꯇꯨꯔꯦꯟ ꯉꯥꯖꯤꯅ ꯍꯦꯟꯅꯖꯨ ꯍꯥꯎꯕ ꯍꯥꯏꯇꯥꯔꯦ
ꯑꯣ
ꯑꯗꯨꯅ ꯐꯖꯅ ꯑꯗꯨꯝ ꯍꯥꯎꯅ ꯆꯥꯏ ꯑꯗꯨ ꯅꯣꯡ ꯐꯥꯗꯣꯛꯁꯨ ꯑꯩꯈꯣꯏꯔꯣꯝꯗ ꯀꯣꯏꯔꯛꯑꯣ ꯑꯗꯨꯒ ꯁꯨꯝ ꯀꯩꯅꯣꯝꯃ ꯆꯥꯃꯤꯟꯅꯖꯤ
ꯍꯣꯏ ꯌꯥꯏ ꯌꯥꯏ ꯀꯣꯏꯔꯛꯀꯦ ꯑꯩꯖꯨ
ꯊꯕꯛꯁꯦ ꯍꯧꯖꯤꯛꯇꯤ ꯑꯈꯣꯏ ꯊꯕꯛ ꯁꯨꯕ ꯂꯣꯏꯔꯅꯤꯕ ꯎꯝ
ꯁꯤ ꯊꯕꯛ ꯂꯣꯏꯕꯒ ꯑꯩ ꯀꯝꯄꯜꯁꯔꯤ ꯂꯥꯛꯑꯒꯦ ꯂꯥꯛꯑꯒ ꯀꯩꯩꯅꯣ ꯏꯇꯥꯎꯅ ꯆꯅꯤꯡꯕ ꯑꯗꯨꯃꯥꯏꯅ ꯈꯟꯅꯔꯒ ꯆꯥꯃꯤꯟ ꯆꯥꯃꯤꯟꯅꯁꯦ ꯍꯔꯥꯎ ꯍꯔꯥꯎ ꯍꯥꯏꯇꯥ
ꯎꯝ ꯊꯕꯛ ꯂꯣꯏꯕꯥ ꯑꯦ ꯑꯗꯨꯗꯤ ꯆꯠꯅꯤꯡꯕ ꯏꯆꯥꯅꯅꯦ ꯏꯆꯥꯅ ꯏꯅꯥꯎꯅ ꯆꯠꯅꯤꯡꯕꯗꯣ ꯑꯗꯨꯝ ꯍꯥꯏꯌꯣ ꯑꯩꯅ ꯑꯗꯨꯝ ꯂꯩꯔꯗꯧꯝꯅꯤ
ꯎꯝ
ꯊꯕꯛ ꯅꯪ ꯀꯔꯤ ꯀꯔꯤ ꯊꯕꯛ ꯆꯠꯂꯤꯕ
ꯔꯪ ꯍꯥꯏꯕ ꯆꯠꯄ
ꯀꯨꯠ ꯑꯗꯨꯅꯤꯗꯅ ꯀꯩꯁꯨ ꯀꯥꯏꯕ ꯂꯩꯇꯦ ꯊꯕꯛ ꯁꯨꯕꯗꯅꯦ ꯆꯤꯟꯅꯥꯎ ꯊꯤꯕ ꯌꯥꯗꯦ ꯄꯩꯁꯥ ꯐꯪꯉ ꯂꯣꯏꯔꯦ ꯀꯩꯅꯣ ꯃꯔꯝ ꯆꯥꯅꯅꯤꯀꯣ ꯍꯥꯏꯖꯦ ꯄꯩꯁꯥ ꯐꯪ ꯄꯩꯁꯥ ꯇꯥꯛꯑꯦꯅ ꯑꯩꯒꯤ ꯑꯩ ꯄꯨꯟꯁꯤ ꯈꯟꯗꯕ ꯄꯪꯁꯨ ꯁꯨꯕ ꯄꯪꯁꯥ ꯆꯥꯕꯗꯣ ꯌꯥꯕ ꯅꯠꯇꯦꯀꯣ ꯑꯩꯈꯣꯏꯅ ꯄꯩꯁꯥ ꯇꯥꯔꯤ ꯇꯨꯡꯉꯤ ꯅꯠꯇ꯭ꯔꯣ
ꯃꯥꯅꯤ ꯃꯥꯅꯤ
ꯅꯪ ꯂꯥꯏꯔꯤꯛꯁꯨ ꯑꯦꯝ ꯑꯦ ꯂꯣꯏꯔꯦ ꯍꯥꯏꯗꯥꯏꯅꯦ
ꯑ ꯍꯣꯏ ꯂꯣꯏꯁꯤꯜꯂꯦ
ꯑꯗꯨ ꯊꯕꯛ ꯏꯪꯈꯥꯡ ꯊꯤꯅ ꯊꯤꯅ ꯀꯣ ꯁꯦꯟꯁꯨ ꯇꯥꯡꯒꯗꯕꯅꯦꯕ ꯅꯠꯇ꯭ꯔꯣ
ꯍꯣꯏ
ꯊꯕꯛ ꯏꯪꯈꯥꯡ ꯊꯤꯕꯗ ꯊꯤꯗꯣꯏꯗꯣ ꯁꯦꯟ ꯌꯥꯎꯗꯔꯥꯗꯤ ꯊꯤ ꯌꯥꯒꯗ꯭ꯔꯣ
ꯌꯥꯔꯣꯏ ꯌꯥꯔꯣꯏ
ꯍꯧꯖꯤꯛ ꯁꯔꯀꯥꯔꯒꯤ ꯊꯕꯛ ꯑꯃ ꯑꯣꯏꯔꯁꯨ ꯄ꯭ꯔꯥꯏꯚꯦꯠꯀꯤ ꯑꯣꯏꯔꯁꯨ ꯐꯣꯝ ꯂꯧꯕ ꯈꯣꯠꯄ ꯇꯗꯤ ꯇꯧꯅꯤ ꯇꯧꯅꯗ꯭ꯔꯣ
ꯎꯝ
ꯑꯗꯩ ꯐꯣꯝ ꯑꯃ ꯑꯗꯨ ꯑꯗꯥ ꯑꯗꯨꯒ ꯑꯗꯨꯒꯤ ꯄꯩꯁꯥ ꯑꯗꯨꯝ ꯆꯪꯉꯦꯕ ꯑꯗꯨ ꯊꯕꯛ ꯇꯥꯅꯧ ꯍꯥꯏꯕ
ꯏꯁꯝ ꯁꯝꯅ ꯊꯕꯛ ꯑꯃ ꯂꯩꯌꯦꯅ ꯊꯛ ꯊꯥꯕꯗꯤ ꯌꯥꯗꯦꯗꯣ
ꯎꯝ
ꯑꯗꯨꯅ ꯄꯩꯁꯥꯁꯦ ꯄꯩꯁꯥꯒꯤ ꯃꯊꯧꯁꯦ ꯑꯗꯨꯛꯀꯤ ꯃꯇꯤꯛ ꯍꯤꯔꯝ ꯈꯨꯗꯤꯡꯒꯤ ꯄꯩꯁꯥ ꯃꯊꯧ ꯂꯩꯇ꯭ꯔꯣ
ꯎꯝ
ꯑꯗꯨꯅ ꯁꯦꯟ ꯇꯥꯟꯗꯕ ꯌꯥꯗꯦꯕ
ꯎꯝ
ꯑꯗꯣ ꯀꯩꯅꯥ ꯒꯨꯝꯕ ꯈꯔꯅ ꯁꯦꯟ ꯇꯥꯜꯂꯒ ꯁꯦꯟꯁꯦ ꯃꯥꯡꯍꯟꯕ ꯍꯥꯏꯒꯗ꯭ꯔꯥ ꯑꯔꯦꯝꯕꯗ ꯍꯨꯟꯗꯣꯛꯄꯗꯨ ꯅꯠꯇꯕ ꯇꯁꯦꯡ ꯍꯣꯏ ꯍꯨꯟꯗꯣꯛꯄꯒ ꯃꯥꯟꯅꯗꯣꯏꯅꯦꯕꯀꯣ ꯊꯛꯆꯟꯗꯅ ꯆꯥꯥꯁꯟꯗꯅ ꯑꯗꯨꯃꯥꯏ